ꯍꯜꯂꯣ
ꯍꯜꯂꯣ ꯇꯥꯕ꯭ꯔꯣ
ꯑꯧ ꯇꯥꯏꯌꯦ ꯀꯩꯗꯧꯔꯝꯃꯤꯅꯣ
ꯍꯤꯞꯄꯒ ꯂꯩꯔꯦ ꯅꯪꯗꯤ
ꯈꯣꯏꯁꯨꯦ ꯏꯟꯖꯥꯡ ꯅꯥꯄꯤ ꯀꯩꯀꯥ ꯂꯣꯏꯁꯜꯂꯝꯕ
ꯍꯥ
ꯏꯟꯖꯥꯡ ꯅꯥꯄꯤ ꯀꯩꯀꯥ ꯂꯣꯏꯁꯜꯂꯝꯕꯅꯦ ꯎꯝ ꯎꯝ
ꯀꯩ ꯆꯥꯔꯒꯦ ꯉꯁꯤ ꯑꯌꯨꯛꯀꯤ
ꯉꯁꯤ ꯑꯌꯨꯛ ꯎꯝ ꯏꯔꯣꯟꯕ ꯆꯥꯔꯛꯑꯦ ꯅꯣꯏꯗꯤ ꯑꯧ ꯍꯥꯎꯋꯦ
ꯎꯇꯤ ꯆꯥꯏ ꯍꯥꯏꯗꯤ
ꯑꯣ ꯀꯅꯥꯟ ꯊꯣꯡꯉꯤꯅꯣ
ꯑꯩꯅ ꯊꯣꯡꯕꯅꯤꯗꯥ
ꯀꯩ ꯎꯇꯤ ꯑꯁꯪꯕ ꯑꯣ ꯈꯣꯏꯗꯤ ꯎꯠꯇꯤ ꯊꯣꯡꯕꯒ ꯍꯩꯇꯦ ꯍꯥꯏꯕ
ꯏꯊꯟꯇꯥ ꯂꯩꯕꯅꯤꯅ ꯎꯄꯥꯏ ꯂꯩꯇ꯭ꯔꯦ ꯊꯣꯡꯉꯤ ꯆꯥ
ꯀꯩ ꯍꯥꯏꯅꯣ ꯇꯥꯗ꯭ꯔꯦ
ꯊꯣꯡꯕ ꯍꯩꯇꯦ ꯍꯥꯏꯕ ꯅꯣꯏ
ꯍꯣꯏ ꯍꯩꯇꯦꯕ
ꯀꯩꯑꯕ
ꯀꯩꯒꯤ ꯍꯩꯇ꯭ꯔꯤꯅꯣ ꯍꯥꯏꯕ
ꯑꯣ ꯈꯪꯗꯦ ꯁꯨꯝ ꯍꯩꯇꯕꯩ ꯍꯩꯇꯕꯩꯅꯤꯗꯅ ꯍꯩꯌꯨ ꯌꯥꯗꯕꯩ ꯀꯩ ꯀꯩ ꯃꯌꯥꯟꯒ ꯍꯥꯞꯄꯒ ꯊꯣꯡꯒꯦ ꯎꯇꯤ ꯑꯁꯪꯕꯖꯦ
ꯑꯗꯨꯝ ꯀꯩꯅꯣ ꯑꯩꯁꯨ ꯈꯪꯗꯦꯗ ꯑꯪꯉꯩꯗ ꯄꯪꯊꯣꯡꯗ ꯊꯣꯡꯕꯅꯦ
ꯈꯔꯒ ꯂꯩꯔꯤꯒꯦ ꯄꯁꯥꯗꯤ
ꯀꯦꯕ
ꯀ ꯐꯠꯅꯔꯒ ꯂꯩꯕꯣꯕ
ꯑꯣ ꯀ꯭ꯂꯥꯁ ꯈꯔ ꯆꯠ ꯏꯃꯥꯟꯅꯕꯤ ꯃꯌꯥꯝ ꯈꯔ ꯂꯥꯡ ꯑꯗꯨꯃꯥꯏꯅ ꯑꯗꯨꯝ ꯇꯧꯔꯤ ꯈꯔ ꯆꯥ ꯈꯔ ꯊꯨꯝ
ꯀꯂꯦꯁꯇ꯭ꯔꯣ ꯇꯝꯃꯤꯒꯦ
ꯑꯥꯎ
ꯎꯝ ꯆꯠꯇ ꯌꯥꯅꯣ
ꯐꯖꯅ ꯇꯥꯗ꯭ꯔꯦ ꯁꯧꯕꯩ ꯇꯥꯏꯞ ꯇꯧꯋꯦꯅꯦ ꯎ ꯅꯣꯡꯃꯂꯣꯝꯗꯒꯤ ꯚꯣꯏꯁ ꯇꯥꯕꯗꯣ
ꯑꯣ ꯁꯤꯃꯤꯁꯇꯔ ꯀꯌꯥꯅꯣ ꯍꯥꯏꯕ ꯅꯪꯁꯦ
ꯐꯣꯔꯊ ꯁꯦꯃꯤꯁꯇꯔ
ꯑꯣ ꯐꯩꯅ
ꯎꯝ ꯕ꯭ꯔꯗꯔꯗꯤ ꯀꯩ ꯇꯧꯔꯤꯒꯦ
ꯑꯩꯁꯨ ꯀꯣꯂꯦꯁ ꯀꯌꯦꯗ
ꯂꯣꯏꯗꯣꯏꯔꯕꯣ ꯎꯝ
ꯃꯥꯗꯤ
ꯑꯣ ꯑꯣ ꯎ ꯀꯩ ꯁꯞꯖꯦꯛꯇꯅꯣ ꯑꯣꯅꯔꯁ ꯇꯧꯕ
ꯎꯝ ꯢꯀꯣꯅꯣꯃꯤꯛꯁ
ꯑꯣ ꯌꯥꯝ ꯊꯤ ꯐꯩꯏ
ꯌꯥꯝ ꯊꯤ ꯐꯠꯇ
ꯅꯍꯥꯟꯋꯥꯏ ꯑ ꯑꯩꯈꯣꯏ ꯇꯝꯕ ꯀꯥꯟꯗꯁꯨ ꯑꯗꯨ ꯂꯨꯗꯤ ꯂꯨꯏ ꯀꯥꯏꯅ ꯍꯥꯏꯕꯅꯦꯕ ꯎꯝ ꯕꯦꯛꯀ ꯆꯥꯟꯅꯩ ꯈꯣꯠꯂꯦ ꯀꯥꯏꯅ ꯂꯨꯗꯕ꯭ꯔꯣ ꯅꯣꯏꯗꯗꯤ
ꯎꯗ
ꯅꯣꯡ ꯆꯨꯕ꯭ꯔꯕ ꯌꯥꯝꯅ ꯋꯥ ꯋꯥ ꯁꯧ ꯑꯗꯒꯤ ꯀꯩꯅꯣꯃ ꯁꯥꯎꯟ ꯑꯃ ꯊꯣꯛꯑꯦꯕ ꯃꯁꯥꯒꯤ
ꯅꯠꯇꯦ ꯐꯦꯟ ꯊꯥꯕꯒꯤꯅꯦ
ꯑꯣ ꯅꯨꯡꯇꯤꯒꯤ ꯑ‌ ꯀ꯭ꯂꯥꯁ ꯆꯠꯄ꯭ꯔꯣ
ꯍꯟꯗꯛꯀꯥꯟꯗꯤ ꯀ꯭ꯂꯥꯁꯁꯦ ꯐꯖꯅ ꯇꯧꯗ꯭ꯔꯤꯗ
ꯀꯩꯒꯤ
ꯈꯪꯗꯦꯗ ꯁꯨꯃꯔ ꯚꯦꯀꯦꯁꯟꯁꯨ ꯏꯗꯧꯔꯕꯅꯤꯅ
ꯊꯥꯗ꯭ꯔꯤꯕꯣ ꯍꯥꯏꯁꯦ ꯍꯧꯖꯤꯛꯐꯥꯎ
ꯍꯥꯥ
ꯁꯝꯃꯔ ꯚꯦꯀꯦꯁꯟ ꯊꯥꯗ꯭ꯔꯤꯕ꯭ꯔꯕ ꯍꯧꯖꯤꯛ ꯐꯥꯎꯕ
ꯍꯣꯏ ꯊꯥꯗ꯭ꯔꯦ ꯗꯦꯠ ꯁꯚꯦꯟꯇꯤꯟꯗ ꯊꯥꯗꯣꯏꯅꯦ
ꯑꯣ ꯁꯦꯚꯦꯟꯇꯤꯟꯗꯒꯤ ꯊꯥꯗꯣꯏꯕ
ꯑꯣꯏ
ꯎꯝ ꯃꯤ ꯑꯉꯥꯡꯉꯩꯒꯤꯗꯤ ꯂꯣꯏ ꯂꯣꯏꯅꯔꯛꯇꯣꯔꯦ ꯗꯦꯠ ꯁꯤꯛꯁ ꯐꯥꯏ ꯐꯥꯏꯚꯇ ꯁꯤꯛꯁ ꯁꯦꯚꯦꯟꯗꯩꯗꯤ ꯂꯣꯏꯅ ꯀꯥꯟꯅꯒꯤꯗꯣꯔꯦ ꯌꯥꯝ ꯊꯦꯡꯉꯦ ꯅꯣꯏꯒꯤꯗꯤ
ꯎꯝ ꯉꯥꯍꯥꯏꯅꯤꯡꯉ
ꯇꯨꯔꯤꯁ ꯏꯁꯤꯡ ꯇꯥꯔꯕ ꯃꯥꯜꯂꯦ ꯑꯣ ꯀꯣꯂꯦꯖ ꯀꯩꯀꯥ ꯆꯠꯄꯗꯤ ꯌꯨꯝꯗꯒꯤ ꯑꯗꯨꯝ ꯆꯠꯄ꯭ꯔꯣ ꯀꯃꯥꯏ ꯇꯧꯒꯦ
ꯑꯩꯗꯤ ꯔꯦꯇ ꯂꯩ ꯏꯕꯅꯦ
ꯑꯣ ꯑꯣ ꯍꯧꯖꯤꯛꯁꯨ ꯂꯩꯔꯤꯔꯣ
ꯍꯧꯖꯤꯛꯁꯨ ꯂꯩꯔꯤꯌꯦ
ꯑꯣ ꯔꯦꯟꯇ ꯂꯩꯕꯁꯤ ꯅꯨꯡꯉꯥꯏꯕ꯭ꯔꯣ
ꯅꯨꯡꯉꯥꯏꯌꯦꯗ ꯑꯗꯨꯝ ꯅꯨꯡꯉꯥꯏꯌꯦ ꯍꯥꯏꯗꯤ ꯈꯨꯟꯗꯤ ꯂꯥꯞꯄꯅꯤꯅꯀꯣ
ꯑꯧ ꯀꯣꯂꯦꯖꯀꯤ ꯍꯣꯁꯇꯦꯜ ꯀꯩꯀꯥ ꯑꯝꯇ ꯂꯩꯇꯕ꯭ꯔꯣ
ꯂꯩꯌꯦ
ꯂꯩꯅꯤꯡꯗꯕ
ꯂꯩꯅꯤꯡꯗꯕ ꯍꯣꯏ
ꯎꯝ ꯄꯩꯁꯥ ꯀꯌꯥ ꯀꯌꯥ ꯊꯤꯒꯦ ꯔꯦꯟꯇ
ꯂꯤꯁꯤꯡ ꯃꯉꯥ
ꯀꯌꯥꯑꯕ
ꯂꯤꯁꯤꯡ ꯃꯉꯥ
ꯎꯝ ꯃꯩ ꯏꯁꯤꯡ ꯂꯣꯏ ꯌꯥꯎꯔꯒ
ꯍꯣꯏ
ꯎꯝ ꯍꯣꯡꯉꯤꯔꯣ ꯇꯥꯡꯉꯤꯔꯣ ꯑꯗꯨꯕꯨ
ꯑꯥ
ꯀꯌꯥ
ꯀꯥꯏ ꯍꯥꯏꯕ
ꯍꯣꯡꯉꯤꯔ ꯇꯥꯡꯉꯤꯔꯕ
ꯇꯥꯡꯉꯤꯍꯦ
ꯈꯪꯗꯕꯒꯤꯅꯦ ꯎ ꯌꯨꯝꯗꯒ ꯑꯝꯇ ꯆꯠꯇ꯭ꯔꯕꯣ
ꯆꯂꯒ ꯍꯜꯂꯛꯕꯅꯦ
ꯎꯝ
ꯁꯤꯁꯇꯔꯁꯦ ꯆꯍꯤ ꯀꯌꯥ ꯁꯨꯔꯒꯦ
ꯎꯝ ꯇ꯭ꯋꯦꯟꯇꯤ ꯊ꯭ꯔꯤ ꯗꯨꯃꯥꯏ ꯁꯨꯔꯦ
ꯑꯣ ꯅꯪꯅ ꯑꯩꯉꯣꯟ ꯗꯒꯤ ꯈꯔ ꯍꯜꯂꯤꯅꯦ
ꯑꯣ ꯈꯣꯏꯗꯤ ꯒ꯭ꯔꯦꯖꯨꯋꯦꯁꯟꯁꯨ ꯂꯣꯏꯔꯦ ꯑꯗꯨ ꯒ꯭ꯔꯦꯖꯨꯑꯦꯁꯟ ꯅꯠꯇ꯭ꯔꯣ
ꯍꯣꯏꯅꯦ ꯃꯥꯅꯦ
ꯑꯗꯨꯅꯅꯦ ꯈꯔ
ꯑꯃꯇꯪꯅꯤꯗ ꯅꯪꯅ ꯍꯜꯂꯤꯁꯦ ꯑꯩ ꯇꯋꯦꯟꯤ ꯇꯨ
ꯑꯣ ꯅꯣꯏ ꯌꯨꯝ ꯌꯨꯝ ꯌꯨꯝ ꯌꯥꯝ ꯂꯥꯞꯄ꯭ꯔꯕ
ꯍꯣꯏ ꯌꯥꯝ ꯂꯥꯞꯄꯦ
ꯎꯝ ꯎꯝ ꯎꯝ
ꯌꯨꯝꯗꯤ ꯇꯃꯦꯡꯂꯣꯡꯗꯅꯦꯕ
ꯇꯣꯏꯟ ꯆꯠꯇ꯭ꯔꯦ ꯑꯗꯨꯗꯤ
ꯎꯝ ꯁꯨꯇꯤ ꯈꯔ ꯀꯨꯏꯅ ꯊꯥꯔꯗꯤꯀꯣ ꯑꯗꯨꯝ ꯆꯠꯂꯦ
ꯎꯝ ꯌꯨꯝꯗ ꯌꯨꯝꯗ ꯂꯩꯕꯅꯤꯅ ꯅꯨꯡꯉꯥꯏꯔꯝꯒꯅꯤꯗ
ꯑꯅꯤꯔꯣ
ꯎꯝ ꯑꯗꯨꯅꯤꯀꯣ ꯑꯣ ꯅꯣꯏ ꯃꯤ ꯀꯌꯥ ꯀꯌꯥ ꯂꯩꯃꯤꯟꯅꯒꯦ
ꯑꯩꯈꯣꯏꯔꯣ
ꯎꯝ
ꯊꯔꯛꯀꯥꯅꯣ ꯑꯅꯤ
ꯑꯣ ꯑꯣ ꯅꯣꯏ ꯔꯨꯝꯃꯤ
ꯏꯅꯥꯎ ꯅꯨꯄꯥꯒ ꯍꯥꯥ
ꯅꯣꯏ ꯔꯨꯝꯃꯤꯗꯤ ꯂꯩꯇ꯭ꯔꯣ
ꯔꯨꯝꯃꯦꯠ
ꯍꯣꯏꯠ ꯅꯅꯥꯎꯄꯥ ꯍꯥꯏꯔꯣ
ꯍꯣꯏ
ꯑꯣ ꯑꯩꯗꯤ ꯅꯣꯏ ꯐ꯭ꯔꯦꯟꯒꯨꯝꯕꯒ ꯂꯩꯃꯤꯟꯅꯕ ꯃꯥꯜꯂꯨꯔꯦ
ꯑꯣ ꯍꯧꯖꯤꯛꯇꯤ ꯑꯩꯈꯣꯏꯒꯤ ꯐ꯭ꯔꯦꯟ ꯂꯥꯛꯄꯒꯤꯅꯦ
ꯑꯣ ꯍꯧꯖꯤꯛ ꯃꯈꯣꯟ ꯑꯃ ꯇꯥꯕꯗꯨꯔꯣ
ꯍꯣꯏ
ꯎꯝ ꯃꯤ ꯌꯥꯝ ꯂꯩꯕ꯭ꯔꯣ ꯅꯣꯏ ꯔꯦꯟꯇꯨꯕꯣ
ꯍꫭꯏ ꯌꯥꯝ ꯂꯩꯌꯦ
ꯍꯩꯃꯥ ꯑꯗꯨꯝ ꯀꯨꯏꯅ ꯀꯩꯅꯣ ꯇꯧꯗꯦ ꯑꯗꯨꯒꯤꯅꯤ
ꯍꯣ ꯍꯣꯏ ꯑꯗꯨꯗꯤ ꯑꯩ ꯍꯣꯔꯦꯟ ꯑꯃꯨꯛ ꯇꯧꯔꯛꯑꯒꯦ ꯍꯧꯖꯤꯛꯀꯤꯗꯤ ꯊꯝꯃꯒꯦ
ꯂꯤꯃꯤꯠ ꯆꯠꯇ꯭ꯔꯤꯌꯦ
ꯆꯠꯈ꯭ꯔꯦ ꯑꯩꯉꯣꯟꯗꯩꯩ
ꯑꯦꯁ ꯃꯊꯟꯇ ꯆꯠꯀꯅꯤ ꯅꯪ ꯋꯥꯉꯥꯡꯁꯨ ꯌꯥꯔꯔꯣꯏ ꯆꯠꯈ꯭ꯔꯥꯗꯤ
ꯌꯥꯅꯤꯌꯦ ꯌꯥꯕꯅꯦ ꯑꯗꯨꯝ
ꯑꯣ
ꯊꯝꯃꯦ ꯊꯝꯃꯦ
ꯐꯔꯦ ꯐꯔꯦ ꯍꯣꯏ
ꯑ ꯍꯣꯔꯦꯟ ꯇꯧꯔꯒꯦ ꯎꯝ